ꯀꯩꯗꯧꯔꯤꯒꯦ ꯑꯥꯎ ꯇꯥꯏ ꯇꯥꯏ
ꯆꯥꯛ ꯆꯥꯕ ꯂꯣꯏꯔꯒ ꯐꯝꯃꯤꯅꯦ ꯅꯪꯗꯤ
ꯑꯁ ꯅꯪꯒ ꯆꯞ ꯃꯥꯅꯩꯅꯦ ꯑꯩꯁꯨ
ꯍꯣꯏ ꯆꯥꯛ ꯃꯌꯥꯝ ꯆꯥꯕ꯭ꯔꯥ
ꯑꯧ ꯑꯩꯗꯤ ꯆꯥꯛ ꯌꯥꯝ ꯆꯥꯏ ꯑꯗꯨ ꯑꯣꯏꯔꯁ
ꯑꯩꯁꯨꯀꯣ ꯌꯦꯟ ꯊꯣꯡꯕ ꯆꯥꯏꯌꯦ ꯉꯁꯤꯗꯤ
ꯆꯥꯁ ꯅꯊꯟꯇ
ꯊꯟꯇ ꯂꯩꯔꯒ ꯆꯥꯕꯅꯤ ꯂꯨꯄꯥ ꯌꯥꯡꯈꯩꯒꯤ
ꯎꯝ
ꯈꯤꯇꯪ ꯄꯤꯔꯛꯄ
ꯎꯝ
ꯑꯩꯅ ꯑꯃꯨꯛꯀ ꯀꯣ ꯑꯂꯨꯒ ꯃꯥꯍꯤ
ꯑꯥ ꯌꯥꯔꯦꯒꯣ ꯑꯗꯨꯝ ꯍꯌꯦꯡꯗꯤ ꯀꯥꯏ ꯆꯠꯒꯅꯤ
ꯍꯌꯦꯡ ꯍꯌꯦꯡꯗꯣ ꯣ
ꯑꯧ ꯇꯥꯏ ꯇꯥꯏ ꯑꯣ
ꯍꯌꯦꯡꯔꯣ
ꯎꯝ
ꯍꯌꯦꯡ ꯑꯗꯨꯝ ꯂꯩꯒꯅꯤꯗ
ꯎꯝ
ꯉꯁꯤꯗꯤ ꯀꯣꯏꯆꯠ ꯆꯠꯂꯦꯕ ꯑꯩꯗꯣ
ꯑꯣ ꯍꯌꯦꯡꯗꯤ ꯀꯣꯏꯕ ꯆꯠꯀꯅꯨ ꯍꯌꯦꯡꯗꯤ ꯂꯥꯏꯁꯪ ꯀꯥꯔꯣꯏꯗ꯭ꯔꯣ
ꯍꯌꯦꯡꯗꯤ ꯀꯣꯏꯕ ꯆꯠꯂꯔꯣꯏꯗ ꯑꯗꯨꯝ ꯂꯩꯔꯅꯤ
ꯎꯝ
ꯆꯠꯂꯣꯏꯗ ꯍꯌꯦꯡ ꯏꯊꯟꯇ ꯆꯠꯄ ꯇꯥꯜꯂꯦꯕ
ꯎꯝ ꯌꯨꯝꯗ ꯂꯩꯕꯅ ꯑꯗꯨꯝ ꯐꯕꯅꯤ ꯑꯗꯨ ꯑꯣꯏꯔꯁꯨ
ꯎꯝ ꯌꯨꯝꯗ ꯂꯩꯔꯒ ꯂꯥꯏ ꯈꯨꯔꯨꯝꯃꯒ ꯂꯩꯔꯒꯦ
ꯑꯦꯁ ꯂꯥꯏ ꯌꯥꯝ ꯅꯤꯡꯕ ꯃꯥꯜꯂꯦꯀꯣ
ꯎꯝ ꯅꯤꯡꯗꯣꯏꯅꯦ ꯀꯩꯅꯣ
ꯃꯤꯉ ꯅꯤꯡꯉ
ꯑꯩꯗꯤꯀꯣ ꯌꯦꯟꯗꯣ ꯎꯝ ꯌꯦꯟꯗꯣ ꯎꯝ ꯄꯤꯁ ꯃꯉꯥ ꯄꯤꯔꯛꯄ ꯃꯇꯨꯝ
ꯑꯩꯁ
ꯀꯣ ꯃꯆꯥ ꯃꯆꯥꯅꯦ
ꯃꯆꯥ ꯑꯣꯏꯔꯁꯨ ꯏꯟꯊꯟꯗ ꯆꯥꯕꯗꯤ ꯌꯥꯔꯦꯗꯅ
ꯑꯂꯨꯒ ꯃꯍꯤꯒ ꯍꯥꯞꯄ ꯑꯃꯨꯛꯀ ꯏꯁꯤꯡ ꯑꯥ
ꯄꯤꯁ ꯄꯤꯁꯇ
ꯎꯝ ꯃꯇꯨꯝꯗꯣ ꯐꯩꯌꯦ ꯎꯝ ꯑꯗꯨꯝ ꯄꯤꯛꯁꯨ ꯌꯥꯝ ꯄꯤꯛꯇꯦ ꯆꯥꯎꯁꯨ ꯌꯥꯝ ꯆꯥꯎꯗꯦ ꯆꯞ ꯆꯥꯢ
ꯆꯥꯁ ꯑꯗꯨꯗꯤ ꯍꯧꯔꯝꯅꯤꯅ ꯅꯪ ꯊꯣꯡꯉꯗꯤ ꯆꯥꯕ ꯌꯥꯔꯣꯏꯅꯦ
ꯍꯥꯥ
ꯅꯪ ꯊꯣꯡꯉꯗꯤ ꯆꯥꯕ ꯌꯥꯔꯣꯏꯅꯦ ꯍꯥꯎꯔꯣꯏꯅꯦ ꯌꯥꯝ ꯆꯥꯛ ꯊꯣꯡꯕ ꯍꯩꯇꯦꯕ
ꯀꯅꯥꯅ ꯍꯥꯏꯔꯤꯕ
ꯑꯩꯅ
ꯅꯪ ꯈꯪꯕ꯭ꯔꯣ ꯑꯩ
ꯅꯪ ꯆꯥꯛ ꯊꯣꯡꯉꯤꯗꯨ ꯃꯍꯥꯎꯁꯨ ꯑꯝꯇ ꯂꯩꯇꯦ
ꯎꯪ ꯑꯩ ꯑꯩꯕꯨ ꯈꯪꯕ꯭ꯔꯕꯥ
ꯑꯧ ꯈꯪꯉꯦꯕ
ꯑꯩꯅ ꯊꯣꯡꯕꯒ ꯆꯥꯈ꯭ꯔꯕꯥ ꯅꯪ
ꯑꯥꯎ
ꯃꯆꯤꯟꯗꯣ ꯑꯆꯨꯝꯕꯁꯨ ꯈꯔ ꯉꯥꯡꯉꯨꯅꯦ
ꯉꯥꯡꯒꯤ ꯉꯥꯡ
ꯅꯣꯏꯒꯤ ꯃꯣꯔꯣꯛꯇꯣ ꯀꯌꯥ ꯌꯣꯜꯂꯒꯦ
ꯈꯪꯗꯦꯗ
ꯍꯥꯥ
ꯈꯪꯗꯦꯕ ꯂꯩꯗꯤ ꯂꯩꯔꯤ ꯍꯧꯖꯤꯛ
ꯑꯣ ꯈꯔ ꯌꯥꯝꯗꯤ ꯌꯣꯟꯈ꯭ꯔꯕꯣ
ꯑꯌꯥꯝꯕꯗꯤ ꯌꯣꯡꯈ꯭ꯔꯦ ꯎꯝ ꯍꯧꯖꯤꯛꯅ ꯉꯁꯤ ꯈꯪꯗꯦ ꯃꯔꯤ ꯃꯉꯥ ꯑꯦ ꯇꯔꯥ ꯍꯦꯜꯂꯝꯕ꯭ꯔꯥ ꯈꯪꯗꯦ
ꯀꯩꯅꯣ ꯃꯣꯔꯣꯛꯄꯨ ꯇꯔꯥ ꯀꯃꯥꯏꯅ ꯌꯣꯟꯗꯣ
ꯑ ꯊꯝꯃꯦ ꯑꯗꯨꯅ ꯄꯤꯁ ꯄꯤꯀꯦꯠ ꯄꯤꯀꯦꯠ
ꯀꯦꯖꯤꯗ ꯀꯌꯥ ꯄꯤꯒꯦ
ꯈꯪꯗꯦ
ꯍꯥꯥ
ꯈꯪꯗꯦ ꯈꯪꯗꯦꯕ
ꯀꯦꯖꯤ ꯑꯗꯨꯗꯤ ꯑꯝ ꯑꯗꯨ ꯄ꯭ꯂꯥꯁꯇꯤꯛ ꯑꯃꯗ ꯀꯦꯖꯤ ꯑꯃ ꯀꯣ ꯍꯁ ꯑꯗꯨꯗꯤ ꯌꯥꯝꯃꯦꯍꯦ
ꯌꯥꯝꯅꯤ ꯌꯥꯝꯃꯤ ꯌꯥꯝ ꯂꯥꯁꯂ ꯈꯪꯗꯦ ꯂꯩꯇ꯭ꯔꯦꯕ ꯎꯝ
ꯑꯥ ꯀꯩ ꯍꯥꯏꯕ
ꯑꯥꯎ ꯀꯩꯗꯗ ꯑꯦ
ꯀꯩ
ꯑꯥꯎ ꯀꯩꯁꯨ ꯍꯥꯏꯗꯦ
ꯑꯦ
ꯅꯪ ꯕꯣꯜ ꯌꯦꯡꯒꯗ꯭ꯔꯣ ꯑꯃꯨꯛꯀꯥ
ꯍꯥꯥ
ꯕꯣꯜ ꯌꯦꯡꯒꯗ꯭ꯔꯣ ꯑꯃꯨꯛꯀ
ꯌꯦꯡꯉꯔꯣꯏꯗ ꯋꯥꯔꯦꯗ
ꯎꯝ ꯌꯦꯡꯂꯅꯨ
ꯎ
ꯅꯪ ꯌꯦꯡꯃꯟꯕꯩ ꯌꯥꯗ꯭ꯔꯦꯕ
ꯎꯝ ꯁꯛ ꯌꯥꯗ꯭ꯔꯦꯕ ꯁꯛꯁꯦ ꯌꯥꯝ ꯊꯤꯔꯦꯕ
ꯂꯥꯁꯇ ꯑꯅꯨ ꯍꯥꯏꯔꯒ ꯆꯦꯜꯂꯅꯤ ꯅꯣꯏ
ꯑꯅꯣꯛꯁꯨ ꯍꯥꯞꯇꯦ ꯑꯩꯗꯤ
ꯍꯧꯖꯤꯛ ꯍꯥꯥꯞꯕ꯭ꯔꯥꯅꯦ
ꯍꯥ
ꯃꯤꯠ ꯕꯦꯔꯥ ꯂꯩꯔꯦꯅ
ꯃꯤꯠꯇꯣ ꯍꯣꯏ ꯃꯥꯜꯂꯦ ꯑꯩꯗꯣ ꯍ ꯃꯤꯠꯁꯦ ꯐꯖꯅ ꯎꯗ꯭ꯔꯦꯕ
ꯐꯣꯟꯒꯤ ꯂꯥꯏꯅꯥ ꯑꯣꯏꯔꯝꯅꯤ
ꯍꯌꯥ ꯈꯪꯗꯔ꯭ꯦ ꯀꯔꯤꯒꯤꯔ
ꯎꯝ
ꯂꯥꯏꯅꯥ ꯑꯣꯏꯕ꯭ꯔꯥ ꯈꯪꯗ꯭ꯔꯦ ꯑꯩꯁꯨ ꯅꯪꯗꯤ ꯃꯤꯠꯇꯤ ꯅꯥꯗꯕ꯭ꯔꯥ
ꯅꯥꯗꯦꯗ ꯑꯩꯗꯤ
ꯑꯩ ꯃꯤꯠꯁꯦ ꯅꯥꯕꯗꯤ ꯅꯠꯇꯦꯕ ꯑꯗꯨꯝ ꯎꯕ ꯌꯥꯗꯕ ꯃꯤ ꯊꯥꯞꯅ ꯊꯥꯞꯅ ꯂꯩꯕꯁꯤꯡꯗꯣ ꯍꯣꯏ ꯃꯤ ꯂꯥꯞꯅ ꯂꯩꯕꯁꯤꯡꯗꯣ ꯎꯗꯕ ꯅꯥꯛꯑꯗꯤ ꯑꯃꯨꯛꯒ ꯎꯕ ꯍꯣꯏ
ꯎꯝ
ꯕꯣꯛ ꯀꯧꯒꯗꯕꯅꯦ ꯀꯣ
ꯕꯣꯕꯣꯛ ꯃꯈꯣꯟꯗꯤ ꯃꯥꯟꯗꯦꯗ
ꯎꯝ ꯃꯈꯣꯟꯗꯤ ꯀꯔꯤ ꯃꯈꯣꯟ ꯃꯥꯟꯕ꯭ꯔꯥ
ꯅꯈꯣꯟꯗꯣ ꯅꯪꯒꯤ ꯅꯈꯣꯜꯁꯦ ꯌꯥꯝ ꯅꯍꯥ ꯑꯣꯏꯔꯤꯕ ꯑꯉꯥꯡ ꯑꯣꯏꯔꯤꯕ
ꯎꯝ ꯑꯩꯁꯨ ꯑꯩꯒꯤ ꯑꯩꯒꯤ ꯈꯣꯟꯁꯦ ꯃꯤꯅ ꯑꯉꯥꯡꯒꯤ ꯃꯥꯥꯟꯂꯦ ꯍꯥꯏ
ꯑꯧ ꯂꯣꯏꯅ ꯍꯥꯏꯔꯝꯃꯅꯤ ꯇꯥꯕꯗꯁꯨ ꯑꯗꯨꯝ ꯑꯉꯥꯡꯒꯤ ꯈꯪꯗꯦ ꯇꯥꯕꯗꯁꯨ ꯑꯉꯥꯡ ꯌꯥꯝ ꯑꯣꯏꯔꯤ
ꯑꯩꯗꯤ ꯑꯍꯥꯟ ꯅꯠꯇꯦꯒꯣ
ꯑꯣ ꯑꯩꯅꯦ ꯅꯪꯅ ꯅꯠꯇꯕ꯭ꯔꯥ
ꯑꯩꯅ ꯅꯠꯇꯦ ꯎꯝ ꯎꯝ ꯈꯣꯟꯖꯦꯜꯅꯅꯤ ꯃꯅꯨꯡꯗ
ꯎꯝ
ꯇꯨꯝꯅꯤꯡꯈ꯭ꯔꯦꯅꯦ ꯑꯩꯗꯤ ꯆꯥꯛ ꯌꯥꯝ ꯆꯥꯕꯒꯤ
ꯎꯝ
ꯍꯥ
ꯎꯝ
ꯅꯪꯗꯤ ꯄꯨꯡ ꯀꯋꯥꯗ ꯇꯨꯝꯗꯣꯏꯅꯣ
ꯑꯩꯔꯣ
ꯎꯝ
ꯇꯔꯥ ꯇꯔꯥꯃꯊꯣꯏ ꯑꯗꯨꯋꯥꯏꯗ
ꯑꯩꯗꯤ ꯆꯥꯛ ꯌꯥꯝꯅꯆꯥꯕꯒꯤ
ꯎꯝ
ꯇꯨꯝꯅꯤꯡꯈ꯭ꯔꯦ ꯇꯨꯝꯈ꯭ꯔꯁꯦ
ꯑꯩꯁ ꯇꯨꯝꯒꯅꯨꯍꯦ ꯍꯧꯖꯤꯛꯇꯤ
ꯏꯁꯤꯡꯁꯨ ꯇꯥꯗꯕ ꯍꯧꯖꯤꯛꯀꯥꯟ ꯌꯥꯝ ꯁꯥꯏꯌꯦꯕꯀꯣ
ꯏꯁꯤꯡ ꯐꯪꯗꯦ ꯍꯥꯏꯕ꯭ꯔꯣ
ꯏꯁꯤꯡ ꯇꯥꯗꯕꯁꯤꯡꯗꯨ ꯑꯩꯈꯣꯏꯒꯤ ꯃꯩꯗ ꯆꯤꯡꯕꯅꯦꯕ ꯑꯃꯨꯛꯀ ꯇꯥꯔꯝꯃꯅꯤ ꯍꯧꯖꯤꯛꯇꯤ
ꯑꯗꯨꯗꯤ ꯅꯣꯡꯆꯨꯗꯕꯒꯤ ꯑꯣꯏꯔꯝꯅꯤ ꯅꯣꯡ ꯆꯨꯨꯔꯗꯤ ꯌꯥꯔꯅꯤꯅ ꯅꯣꯡ ꯆꯨꯕꯒꯤ ꯑꯣꯏꯔꯝ ꯅꯣꯡ ꯆꯨꯗꯕꯒꯤ ꯑꯣꯏꯔꯝꯅꯦꯕ ꯆꯨꯝꯃꯟꯗꯕꯒꯤ ꯏꯁꯤꯡꯐꯥꯎ ꯐꯪꯗꯕ꯭ꯔꯣ
ꯐꯪꯉꯦ ꯏꯁꯤꯡ ꯃꯅꯨꯡ ꯃꯈꯥ ꯀꯣ ꯑꯩꯈꯣꯏ ꯁꯤ ꯂꯩꯕꯥꯛ ꯃꯈꯥꯗꯒꯤ ꯂꯧꯕꯅꯦ ꯏꯁꯤꯡꯁꯦ
ꯑꯣ ꯂꯩꯕꯥꯛ ꯃꯈꯥꯗꯔꯥ
ꯑꯣ
ꯃꯩ ꯑꯣꯟ ꯇꯧꯔꯗꯤ ꯏꯁꯤꯡ ꯊꯥꯔꯛꯑꯅꯤ
ꯑꯣ
ꯑꯗꯨꯅ ꯏꯁꯤꯡ ꯇꯥꯗ꯭ꯔꯦꯕ ꯍꯧꯖꯤꯛ ꯑꯃꯨꯛꯀ ꯇꯥꯔꯅꯤ
ꯎꯝ
ꯆꯤꯡꯗꯗꯤ ꯏꯁꯤꯡ ꯇꯥꯕ ꯅꯨꯡꯉꯥꯏꯌꯦꯀꯣ
ꯑꯩꯁ ꯑꯩꯈꯣꯏꯗꯤ ꯋꯥꯠꯇꯦꯍꯦ
ꯏꯁꯤꯡ ꯂꯩ ꯏꯁꯤꯡ ꯌꯥꯝ ꯂꯩꯔꯗꯤ ꯂꯩꯕ ꯅꯨꯡꯉꯥꯏꯌꯦꯕ
ꯅꯍꯛ ꯑꯁ ꯅ ꯊꯥꯏꯅꯒꯤ ꯑꯣꯏꯅ ꯍꯥꯏꯔꯗꯤ ꯌꯥꯗ꯭ꯔꯦꯗ ꯍꯧꯖꯤꯛꯀꯥꯟ
ꯌꯗ꯭ꯔꯥꯕ‌ꯣ
ꯃꯥꯟꯅꯕ ꯃꯥꯟꯅꯕ ꯌꯥꯗ꯭ꯔꯦꯕ ꯊꯥꯏꯅꯒꯤꯗꯨꯁꯨ ꯏꯁ ꯏꯁꯤꯡ ꯌꯥꯝꯕꯅꯦꯕ
ꯑꯣ ꯅ‌ꯣꯏ ꯃꯌꯥꯝ ꯁꯤꯖꯤꯟꯅꯕꯒꯤ ꯑꯣꯏꯔꯝꯅꯤ
ꯎꯝ ꯎ ꯋꯥ ꯀꯥꯏ ꯈꯥꯏꯕꯗꯒꯤ ꯑꯣꯏꯔꯝꯅꯤꯅꯦ
ꯎꯝ
ꯑꯗꯨꯗꯒꯤ
ꯑꯗꯨꯒꯤꯅꯦ ꯁꯥꯕꯁꯨ ꯍꯦꯟꯕꯗꯣ
ꯎꯝ
ꯎꯝ
ꯅꯣꯏꯗꯤ ꯁꯥꯗ꯭ꯔꯣ ꯅꯣꯏꯗꯗꯤ ꯁꯥꯗ꯭ꯔꯣ
ꯌꯥꯝ ꯁꯥꯏꯌꯦ ꯅꯣꯡ ꯁꯨ ꯃꯥꯜꯂꯦ ꯅꯣꯡ ꯁꯨ ꯆꯨꯗꯦ
ꯎꯝ
ꯅ‌ꯣꯡ ꯆꯨꯔꯗꯤ ꯐꯒꯅꯤ ꯀꯣ
ꯅꯣꯡ ꯆꯨꯗꯧ ꯃꯥꯂꯦ
ꯃꯥꯜꯂꯦ ꯍ‌ꯣꯏ ꯍ‌ꯣꯔ‌ꯦꯟ ꯅꯨꯃꯤꯗꯥꯡ
ꯍꯣꯔꯦꯟ ꯅꯨꯡꯗꯥꯡꯔꯥ ꯅꯠꯇ꯭ꯔꯒꯅ ꯍꯌꯦꯡ ꯑꯌꯨꯛꯔ ꯁꯤꯗꯗꯤ ꯁꯣꯏꯗꯧ ꯃꯥꯟꯗ꯭ꯔ‌ꯦ ꯎꯝ ꯆꯤꯡꯗꯗꯤ ꯉꯁꯥꯏ ꯆꯨꯏꯌ‌ꯦ ꯍꯥꯏꯕꯅꯦ ꯫
ꯍ‌ꯣꯏ ꯈꯤꯇꯪ ꯈꯤꯇꯪꯅꯤ ꯍꯥꯏꯌ‌ꯦꯗ ꯌꯥꯝ ꯌꯥꯝꯗ‌ꯦ ꯍꯥꯏ ꯌꯥꯝ ꯌꯥꯝꯅ ꯆꯨꯗꯦ ꯍꯥꯏ ꯈꯤꯇꯪ ꯈꯤꯇꯪ ꯀꯣ
ꯑ ꯑꯗꯨꯗꯤ ꯌꯥꯗ‌ꯦꯗ ꯌꯥꯝ ꯆꯨꯕꯅ ꯐꯠꯇ꯭ꯔꯣ?
ꯌꯥꯝ ꯆꯨꯔꯁꯨ
ꯈꯤꯇꯪ ꯈꯤꯇꯪ ꯆꯨꯕ ꯗꯨꯗꯤ ꯂꯝꯕꯤꯁꯨ ꯅꯥꯜꯂꯦ ꯆꯠꯄꯁꯨ ꯌꯥꯗꯦ ꯅꯠꯇ꯭ꯔꯣ
ꯎꯝ ꯑꯗꯨ ꯎꯝ ꯌꯥꯝꯅ ꯆꯨꯔꯗꯤ ꯑꯃꯨꯛꯀ ꯌꯥꯗꯦꯕ ꯏꯁꯤꯡ ꯊꯨꯝꯒꯅꯤꯕ ꯑꯩꯈꯣꯏ ꯁꯤꯗꯒꯤꯀꯣ ꯑꯩꯅ ꯂꯩꯕꯁꯤꯗꯗꯤ
ꯇꯧꯔꯅꯤ
ꯅꯣꯏ ꯎꯝ ꯃꯊꯛꯇꯒꯤ ꯏꯁꯤꯡꯗꯣ ꯇꯥꯔꯗꯤ ꯃꯊꯛ ꯃꯈꯥ ꯀꯨꯝꯃꯤꯗꯅ ꯑꯩꯈꯣꯏꯗꯤ ꯎꯝ ꯀꯩꯅꯣ ꯑꯣꯏꯕꯅꯤꯅ ꯏꯁꯤꯡꯗ‌ꯣ ꯇꯥꯔꯛꯑꯗꯤ ꯎꯝ ꯅꯂꯥꯒꯤ ꯂꯦꯚ‌ꯦꯜꯗꯨꯒ ꯃꯥꯟꯅꯔꯅꯤꯕꯀꯣ
ꯎꯝ
ꯑꯗꯨꯒꯤ ꯌꯥꯗꯦꯕ
ꯈ‌ꯣꯏꯗꯤ ꯀꯩꯁꯨ ꯀꯥꯏꯗ‌ꯦ ꯇꯥꯔꯁꯨ
ꯆꯨꯔꯁꯨ ꯈꯤꯇꯪ ꯆꯨꯕꯅ ꯐꯩꯌꯦ
ꯆꯨꯕ ꯌꯥꯝ ꯆꯨꯃꯜꯂꯗꯤ ꯆꯤꯡ ꯂꯝꯕꯤꯗꯗꯤ ꯑꯁ ꯄ꯭ꯔꯣꯕ꯭ꯂꯦꯝ ꯂꯥꯛꯑꯦꯗꯅ
ꯎꯝ ꯆꯠꯄ ꯌꯥꯔꯔꯣꯏꯕ ꯂꯩꯁꯪ ꯂꯥꯏꯁꯪꯗ ꯈꯨꯔꯨꯝꯕ ꯆꯠꯄꯁꯨ ꯌꯥꯔꯔꯣꯏꯕ ꯅꯠꯇ꯭ꯔꯥ
ꯑ‌ꯣ ꯌꯥꯝ ꯆꯨꯝꯅ ꯉꯥꯡꯕꯤꯔꯤ ꯫
ꯈꯣꯡꯎꯞ ꯇ‌ꯣꯡꯕꯁꯨ ꯎꯝ ꯎꯝ ꯀꯔꯤꯔꯥ ꯂꯩꯕꯥꯛ ꯅꯞ ꯄꯗꯨ ꯀꯦ ꯖꯤ ꯑꯃ ꯑꯃ ꯅꯞꯄꯋꯣ
ꯑꯣ ꯑꯗꯨ ꯆꯠꯄꯗ ꯌꯥꯝ ꯋꯥꯕꯅꯦ
ꯀꯦ ꯖꯤ ꯇꯔꯥꯒ ꯁꯨꯕ ꯃꯥꯜꯂꯦꯀꯣ ꯅꯣꯏ ꯒꯤꯗꯨꯗꯤ
ꯑꯥ ꯃꯤ ꯌꯥꯝꯃꯗꯤ ꯑꯩꯁ
ꯎꯁ ꯃꯤ ꯌꯥꯝꯃꯗꯤ
ꯂꯣꯏꯔꯦ ꯂꯩꯁꯪꯒ ꯀꯥꯕꯗꯣ ꯃꯅꯨꯡꯗꯗꯤꯕ ꯅꯨꯄꯥ ꯉꯥꯛꯇ
ꯎꯝ ꯊꯦꯡꯕ ꯇꯜꯂꯦꯀꯣ ꯑꯗꯨꯗꯣ
ꯑꯣ ꯌꯦꯡ ꯌꯦꯡꯁꯤꯟꯅꯕ ꯃꯤꯗꯣ ꯋꯥꯕꯅꯦꯕ
ꯇꯥꯜꯂꯝꯃꯅꯤ
ꯎꯝ
ꯇꯩꯕ ꯇꯜꯂꯝꯒꯅꯤꯕ ꯍꯧꯖꯤꯛꯀꯥꯟ ꯂꯥꯏ ꯍꯔꯥꯎꯕꯀꯣ ꯁꯤꯗ
ꯑꯣ
ꯏꯁꯩ ꯁꯛꯑꯒ ꯂꯩꯔꯦ ꯑꯍꯟꯁꯤꯡ
ꯇꯥꯕ꯭ꯔꯣ
ꯀꯩꯁꯨ ꯇꯧꯗꯦꯗ ꯑꯗꯨꯝ ꯍꯣꯔꯦꯟ ꯄꯨꯡ ꯑꯍꯨꯝ ꯑꯗꯨꯋꯥꯏꯅ ꯑꯃꯨꯛꯀ ꯁꯛꯄ ꯍꯧꯒꯅꯤ
ꯑꯣꯏꯁ ꯇꯨꯝꯕ ꯌꯥꯔꯣꯏꯍꯦ ꯑꯩꯗꯤ ꯑꯗꯨ ꯑꯗꯨ ꯇꯧꯔꯗꯤ ꯂꯥꯡꯉꯗꯤ ꯀꯃꯥꯏꯅ ꯇꯨꯝ ꯂꯥꯡꯉꯗꯤ ꯀꯃꯥꯏꯅ ꯇꯨꯝꯒꯅꯤ ꯂꯥꯏ ꯍꯔꯥꯎꯕꯁꯦ ꯑꯣ ꯑꯣ ꯂꯥꯏ ꯂꯥꯏ ꯍꯔꯥꯎꯕ ꯍꯥꯏꯕꯨ ꯏꯁꯩ ꯁꯛꯇꯣꯏꯔꯣ
ꯂꯥꯏ ꯍꯔꯥꯎꯕ ꯍꯥꯏꯁꯦ ꯎꯝ ꯂꯥꯏ ꯍꯔꯥꯎꯕꯗꯤ ꯑ ꯀꯩꯅꯣꯗ ꯇꯧꯔꯅꯤꯕ ꯅꯨꯃꯤꯗꯥꯡꯒꯨꯝꯕꯗ ꯃꯤ ꯃꯌꯥꯝ ꯂꯥꯛꯑꯒ ꯇꯧꯔꯅꯤ ꯑꯗꯨꯗꯒꯤꯗꯤ
ꯂꯥꯏ ꯊꯣꯡꯕꯁꯨ ꯌꯥꯎꯔꯛꯄꯗꯣ
ꯑꯗꯨ ꯈꯪꯗꯦꯗ
ꯇꯧꯋꯦ ꯂꯥꯏ ꯍꯔꯥꯎꯕ ꯂꯥꯏ ꯍꯔꯥꯎꯕꯁꯤꯡꯗꯣ ꯀꯔꯤ ꯍꯥꯏꯁꯤꯔꯥ ꯃꯣꯏꯅ ꯄꯨ ꯃꯤ ꯃꯔꯤ ꯄꯨꯢꯗꯅ ꯀꯔꯤꯔ
ꯃꯣꯏꯗꯤ ꯂꯥꯏ ꯃꯃꯤꯠꯇꯣ ꯃꯃꯤꯠ ꯎꯏꯁꯤꯜꯂꯒ ꯆꯠꯄꯅꯦ ꯃꯣꯏꯗꯤ ꯍ
ꯑꯗꯨ ꯂꯥꯏ ꯈꯔ ꯇꯣꯡꯕꯗꯤ ꯌꯥꯎꯋꯦꯕ
ꯆꯪꯉꯤꯅꯦ ꯂꯥꯏ ꯍꯣꯏ ꯂꯥꯏꯅ ꯆꯪꯉꯤꯅꯦ ꯃꯣꯏꯕꯨ
ꯀꯗꯥꯢꯗꯒꯤ
ꯑꯗꯨꯗꯣ ꯇꯧꯔꯅꯤ ꯑꯗꯨ ꯂꯣꯏꯔꯦꯗꯅ ꯂꯣꯏꯔ ꯂꯥꯏꯁꯦ ꯃꯐꯝ ꯑꯃꯗ ꯊꯝꯒꯅꯤꯕ ꯑꯗꯨ ꯑꯗꯨꯒꯀꯣ ꯃꯅꯥꯛꯇ ꯏꯁꯩ ꯁꯛꯇꯣꯏꯕ ꯑꯍꯟꯁꯤꯡꯅ ꯒ꯭ꯌꯥꯟ ꯇꯥꯕ꯭ꯔꯥ
ꯑꯥꯎ ꯅꯪꯁꯨ ꯌꯦꯡꯉꯨꯔꯕꯣ
ꯑꯩꯗꯤ ꯌꯦꯡꯗꯦꯗ ꯃꯤꯅ ꯍꯥꯏꯕꯤꯕꯅꯦ ꯁꯨꯃꯥꯏꯅ ꯀꯥꯎꯒꯗꯕꯅꯦ ꯑꯁꯤ ꯂꯥꯏꯁꯤꯡꯁꯦ ꯂꯥꯏ ꯁꯥꯊꯤꯕ ꯂꯥꯏ ꯁꯥꯊꯤꯕ ꯁꯥꯊꯤꯗꯕ ꯂꯩꯌꯦꯕꯀꯣ ꯑꯗꯨꯅ ꯂꯥꯏ ꯆꯠꯇꯦ ꯁꯥꯊꯤꯕꯁꯤꯡꯗꯤ ꯏꯁꯩꯒꯨꯝꯕ ꯃꯌꯥꯝ ꯁꯛꯇꯣꯏꯅꯦ ꯀꯨꯏꯅ ꯊꯥ ꯑꯃꯒꯨꯝꯕꯀꯣ ꯍꯧꯖꯤꯛꯇꯤ ꯂꯥꯏ ꯍꯔꯥꯎꯕ ꯃꯇꯝꯅꯦꯕ
ꯑꯗꯨꯏ ꯐꯕꯁꯤꯡꯅꯤꯗꯤ ꯅꯨꯃꯤꯠ ꯑꯃꯅꯤ